ꯍꯜꯂꯣ ꯇꯥꯔꯥꯕꯣ?
ꯇꯥꯔꯦ - ꯇꯥꯔꯦ꯫
ꯀꯩꯗꯣꯔꯝꯃꯤꯅꯣ?
ꯂꯩꯔꯝꯃꯤꯗ ꯆꯥꯛ ꯇꯣꯛꯄꯒꯤ ꯁꯨꯝ꯫
ꯊꯦꯡꯅ ꯆꯔꯕ?
ꯃꯁꯤꯗꯤ ꯁꯧꯒ꯭ꯔꯤ ꯑꯃꯅꯦ ꯀꯥꯡꯉꯧ ꯑꯃꯅ ꯆꯥꯏꯌꯦ꯫
ꯑꯁ ꯀꯅꯥ ꯇꯣꯡꯉꯤꯅꯣ ꯍꯥꯢꯖꯦ?
ꯑꯩꯅ ꯊꯣꯡꯉꯦ ꯑꯁꯤꯗꯤ꯫
ꯑꯁ ꯅ ꯑꯗꯨꯗꯤ ꯅꯣꯏꯗꯤ ꯑꯍꯥꯎꯕꯗ ꯆꯥꯔꯤꯅꯦ ꯁꯧꯒ꯭ꯔꯤ ꯑꯃ ꯀꯥꯡꯍꯧ ꯑꯃꯁꯤꯗꯤ ꯍꯥꯎꯈ꯭ꯔ ꯄꯣꯠꯅꯤꯗ꯫
ꯃꯥꯅꯦ ꯀꯣꯝꯕꯣꯅꯤ ꯀꯣꯝꯕꯣ꯫
ꯑꯁ ꯃꯣꯏꯗꯤ ꯑꯁ ꯑꯩꯁꯨ ꯍꯧꯖꯤꯛꯁꯦ ꯆꯥꯛ ꯆꯥꯒꯦꯅ ꯈꯜꯂꯝꯃꯅꯦ ꯆꯥꯛꯁꯤ ꯆꯥꯛꯄꯗꯩꯅ ꯊꯣꯡꯉꯦ ꯃꯣꯔꯣꯛ ꯑꯃ ꯃꯦꯠꯈꯤꯁꯤꯔꯅ ꯅꯪꯕꯨ ꯃꯣꯔꯣꯛ ꯃꯦꯠꯄ ꯍꯩꯕ꯭ꯔꯣ?
ꯃꯣꯔꯣꯛ ꯃꯦꯠꯄ ꯍꯩꯌꯦ꯫
ꯀꯃꯥꯏꯅ ꯃꯦꯠꯄꯥ?
ꯃꯣꯔꯣꯛ ꯃꯦꯠꯄ ꯍꯥꯏꯔꯒ ꯃꯣꯔꯣꯛ ꯃꯈꯟ - ꯃꯈꯟ ꯃꯦꯠꯄ ꯍꯩꯀꯩꯅꯣ ꯫
ꯏꯁ ꯍꯥꯏꯔꯣꯅꯦ ꯅꯪꯅ ꯃꯦꯠꯂꯤꯕ ꯃꯣꯔ ꯈꯨꯃꯦꯠꯇꯣ ꯑꯩꯅ ꯃꯦꯠꯄꯒ ꯑꯝꯇ ꯆꯨꯝꯕ꯭ꯔꯥ ꯃꯥꯟꯅꯕ꯭ꯔꯥ ꯌꯦꯡꯒꯦꯅꯦ꯫
ꯀꯔꯝꯕ ꯃꯈꯜꯒꯤ ꯍꯥꯏꯔꯛꯎꯒꯦ꯫ ꯍꯥꯏꯗꯤ ꯃꯣꯔꯣꯛ ꯀꯥꯡꯃꯦꯠ ꯃꯦꯠꯄꯗꯣ ꯈꯪꯉꯤꯗꯅ?
ꯍꯝ꯫
ꯑꯂꯨꯔꯦ ꯑꯗꯒꯤ ꯀꯩꯅꯣ ꯀꯔꯤ ꯊꯥꯎ ꯈꯤꯇꯪ ꯍꯥꯞꯄꯅꯦ ꯑꯗꯨꯗꯨꯒ ꯎ ꯃꯣꯔꯣꯛꯇꯣ ꯇꯥꯎꯊ ꯉꯔꯤ ꯍꯥꯇ ꯕꯤꯗꯣ!
ꯑꯝ
ꯑꯗꯒꯤ ꯆꯨꯝꯅꯒꯤ ꯉꯥꯔꯤ ꯍꯥꯞꯄꯒ ꯃꯦꯠꯄ ꯑꯗꯨꯝ ꯂꯩꯔꯦ ꯑꯁ ꯌꯥꯝ ꯂꯩꯈ꯭ꯔꯦꯗ꯫ ꯃꯔꯑꯣꯛ ꯡ ꯃꯦꯠꯄ ꯍꯥꯏꯗꯔꯁꯤꯁꯤꯟ ꯁꯤꯡꯖꯨ ꯍꯥꯏꯗꯣꯏꯔꯥ
ꯀꯥꯡꯃꯦꯠ ꯇꯧꯕꯗꯨꯕꯨ ꯀꯩꯅꯣ ꯇꯧꯗꯕ꯭ꯔꯣ ꯍꯥꯏꯗꯤ ꯑꯂꯨꯗꯣ ꯑꯂꯨ ꯑꯂꯨꯗ ꯍꯥꯟꯅ ꯑꯩꯈꯣꯏꯅ ꯇꯧꯔꯀꯥꯟꯗꯅꯦ ꯁꯨꯃꯥꯏꯅ ꯇꯧꯋꯦꯕ ꯀꯥꯡꯃꯦꯠꯁꯦ
ꯎꯝ
ꯑꯥ ꯐꯣꯠꯇꯣꯛꯑꯅꯤꯗꯅ ꯑꯂꯨ ꯖꯦ ꯍꯥꯟꯅ ꯍꯥꯏꯕꯗꯤ ꯑꯂꯨꯗꯣ ꯃꯀꯨ ꯈꯣꯛꯇꯣꯛꯑꯒ ꯐꯨꯠꯄ ꯑꯣꯏꯔꯁꯨ ꯌꯥꯔꯦ ꯍꯧꯖꯤꯛꯇꯤ ꯃꯀꯨ ꯈꯣꯛꯇꯕꯤ ꯐꯨꯠꯈꯔ꯭ꯥꯒ ꯃꯨꯜꯂꯀꯥꯟꯗ ꯐꯨꯠꯄ ꯌꯥꯔꯦ ꯑꯗꯨꯒ ꯑꯩꯈꯣꯏꯒꯤ ꯃꯣꯔꯣꯛꯁꯦ ꯍꯥꯏꯗꯤ ꯃꯔꯣꯛ ꯑꯁꯥꯡꯕꯤ ꯗꯨꯀꯥꯟꯗꯒ ꯌꯣꯟꯕ ꯑꯗꯣ ꯑꯉꯥꯡꯕꯗꯣ ꯍꯦ
ꯑꯥ ꯈꯪꯏ ꯈꯪꯏ
ꯑꯗꯨꯗꯣ ꯊꯥꯎꯗꯣ ꯇꯥꯎꯊꯣꯛꯑꯅꯤꯗꯅ ꯉꯥꯔꯤ ꯈꯤꯇꯪ ꯍꯥꯞꯄꯤ ꯅꯪ ꯁꯥꯏ ꯍꯥꯏꯀꯥꯟꯗꯗꯤ
ꯎꯝ ꯉꯥꯔꯤ ꯍꯥꯞꯄꯁꯨ ꯇꯧꯋꯦ ꯑꯗꯩ ꯍꯥꯞꯇꯕꯤꯖꯨ ꯇꯧꯋꯦ
ꯑꯩꯈꯣꯏꯒꯤꯗꯤ ꯑꯃꯨꯛ ꯀꯩꯅꯣ ꯇꯧꯋꯦꯕ ꯉꯥꯔꯤꯁꯦ ꯇꯥꯎꯊꯣꯛꯑꯒ ꯊꯥꯎꯒ ꯈꯤꯇꯪ ꯌꯥꯎꯍꯜꯂꯒ ꯃꯣꯔꯣꯛꯁꯦꯒ ꯉꯥꯔꯤꯁꯤꯒ ꯊꯨꯝ ꯆꯥꯟꯅꯗꯧꯕ ꯆꯥꯡꯗꯣ ꯍꯥꯞꯄꯦꯗꯅ
ꯑꯥ
ꯑꯗꯨꯒ ꯑꯗꯨ ꯑꯅꯤꯇꯥꯅ ꯐꯖꯅ ꯅꯝꯒꯥꯏꯔꯝꯕ ꯃꯇꯨꯡꯗ ꯑꯂꯨꯖꯤ ꯑꯃꯨꯛ ꯅꯝꯒꯥꯏꯔꯅꯦꯕ ꯒꯗꯤ ꯑꯩꯈꯣꯏꯅ ꯍꯥꯞꯅꯤꯡꯕ ꯇꯤꯜꯍꯧ ꯑꯣꯏꯒꯦꯔꯥ ꯑꯁꯪꯕ ꯃꯅꯥ ꯑꯗꯨꯝ ꯍꯥꯞꯆꯜꯂꯒ ꯇꯧꯋꯦ ꯅꯣꯢꯗꯤ ꯁꯧꯒꯔꯤ ꯑꯃ ꯀꯥꯡꯍꯧ ꯑꯃꯒ ꯇꯣꯡꯉꯗꯗꯤ ꯀꯅꯥꯟ ꯊꯣꯡꯉꯤꯅꯣ ꯅꯪ ꯊꯣꯡꯉꯤꯔꯣ ꯅꯣꯏ ꯃꯥꯅ ꯊꯣꯡꯉꯤꯔꯣ ꯀꯥꯅꯥꯟ ꯇꯣꯡꯉꯤꯅꯣꯅꯦ
ꯑꯩꯅ ꯊꯣꯡꯉꯤꯅꯦ ꯀꯅꯥꯝ ꯂꯩꯇꯦ ꯑꯗꯨꯗꯨꯅ ꯊꯕꯛ ꯂꯣꯏꯁꯤ ꯆꯠꯅꯒꯤꯕ ꯑꯗꯨꯅ ꯑꯩ ꯈꯛ ꯇꯥꯎꯔꯦ ꯑꯩꯅ ꯇꯧꯔꯒ ꯊꯣꯡꯉꯦ ꯁꯧꯔꯤ ꯈꯔ ꯈꯣꯏ ꯕꯥꯖꯔ ꯃꯆꯥꯥꯗꯣ
ꯑꯥ
ꯑꯗꯨꯗꯩꯩ ꯂꯧꯔꯨꯔꯦ
ꯑꯁ ꯈꯣꯏꯒꯤ ꯕꯖꯥꯔ ꯃꯆꯥꯗꯨꯗꯤ ꯊꯥꯏꯅꯗꯤ ꯃꯅꯥ ꯃꯁꯤꯡ ꯑꯇꯦꯛꯄ ꯍꯤꯡꯒꯣꯜꯒꯤ ꯀꯩꯀꯥꯗꯤ ꯐꯖꯅ ꯐꯪꯍꯧꯕꯅꯦꯍꯦ
ꯐꯪꯉꯦ ꯍꯧꯖꯤꯛꯁꯨ ꯐꯪꯉꯦ ꯑꯥ ꯀꯩꯅꯣ ꯑꯩ ꯁꯧꯒ꯭ꯔꯤꯗꯣ ꯆꯥꯅꯤꯡꯉꯥꯕ ꯑꯗꯩ ꯁꯝꯁꯨ ꯁꯝꯃꯦꯗꯅꯀꯣ ꯑꯗꯨꯅ ꯆꯝꯅ ꯆꯥꯒꯦꯅ ꯉꯔꯥꯡ ꯉꯍꯥꯡꯗꯣ ꯊꯥꯎ ꯆꯥꯥꯁꯜꯂꯨꯕ꯫ ꯑꯗꯨꯗꯣ꯫ ꯒꯤ ꯆꯝꯅ ꯆꯥꯒꯦꯅ ꯑꯩꯅ ꯁꯧꯒꯔ꯭ꯤ ꯗꯨ ꯁꯧꯒꯔ꯭ꯤ ꯗꯨ ꯂꯩꯣꯏꯁꯜꯂꯛꯑꯦ꯫ ꯑꯗꯩꯗꯤ ꯑꯂꯨ ꯈꯔ ꯁꯣꯏꯖꯜꯂꯦ꯫ ꯑ ꯉꯔꯤ ꯈꯔ ꯊꯥꯛꯑꯦ꯫ ꯑꯗꯒꯤ ꯉꯥ ꯑꯇꯥꯎꯕ ꯈꯔ ꯂꯩꯔꯝꯃꯦꯅ ꯑꯗꯨ ꯊꯥꯛ ꯆꯜꯂꯦ꯫
ꯎꯝ꯫
ꯑꯗꯒꯤ ꯈꯥꯃꯦꯟ - ꯈꯥꯃꯦꯟ ꯑꯃ ꯈꯥꯃꯦꯟ ꯑꯁꯥꯡꯕꯤꯗꯣ
ꯑꯥ꯫
ꯑꯗꯨꯗꯨꯅꯦ ꯑꯗꯩ ꯆꯅꯥ ꯉꯁꯥꯏ ꯈꯔ ꯇꯤꯡꯉꯝꯃꯦ ꯑꯩꯈꯣꯏ ꯃꯥꯅ ꯑꯗꯨꯗ ꯍꯥꯄ ꯑꯗꯩ ꯑꯂꯨ ꯈꯔ ꯁꯣꯏꯖꯜꯂꯦ ꯑꯗꯨ ꯇꯧꯔꯒ ꯉꯧꯕꯅꯦ꯫
ꯁꯒꯔ꯭ꯤ ꯁꯦ ꯁꯒꯔꯤꯁꯦ ꯃꯈꯜ ꯑꯅꯤ ꯂꯩꯗꯅ꯫
ꯑꯥ ꯂꯩꯌꯦ - ꯂꯩꯌꯦ꯫
ꯍꯥꯏꯗꯤ ꯁꯧꯒꯔꯤ ꯑꯉꯥꯡꯕꯤ ꯑꯃꯖꯨ ꯂꯩꯔꯦ꯫ ꯑꯗ ꯒꯤꯗꯤ ꯁꯪꯕꯤ ꯑꯃꯁꯨ ꯂꯩꯔꯦꯗꯅ꯫
ꯎꯝ꯫
ꯁꯧꯒꯔꯤ ꯑꯉꯥꯡꯕꯤꯁꯤꯒ ꯑꯁꯪꯕꯁꯤꯒꯗꯤ ꯀꯩꯅꯣ ꯇꯧꯋꯦ ꯁꯒꯔꯤ ꯑꯉꯥꯡꯕꯤꯒ ꯊꯩꯅ ꯀꯥꯡꯍꯜꯂꯒ ꯈꯣꯍꯂꯒ ꯍꯌꯦꯡꯋꯥꯏ ꯆꯥꯅꯤꯡ ꯀꯥꯡꯂꯒ ꯄꯨꯊꯣꯛꯑꯒ ꯆꯥꯕ ꯌꯥꯕꯒꯤ ꯃꯑꯣꯡ ꯇꯧꯋꯦꯕꯀꯣ꯫ ꯑꯗꯨꯒ ꯑꯁꯪꯕꯁꯤꯗꯗꯤ ꯃꯥꯅ ꯀꯪꯅꯕ ꯃꯈꯣꯡꯃ ꯎꯗꯦ ꯑꯗꯨ ꯅꯪꯅ ꯊꯣꯡꯕ ꯁꯒꯔꯤꯗꯤ ꯀꯔꯤ ꯀꯔꯝꯕ ꯁꯒꯔ꯭ꯤ ꯑꯣꯏꯒꯦ?
ꯑꯩꯗꯤ ꯑꯁꯪꯕ ꯑꯁꯪꯕꯗꯨꯅꯤꯗ꯫ ꯀꯩꯅꯣꯗ ꯅꯠꯇꯦꯕ ꯑꯉꯥꯡꯕ ꯑꯉꯥꯡ - ꯑꯉꯥꯡꯕꯁꯨ ꯗꯤ ꯑꯉꯥꯡꯕꯗꯨꯁꯨ ꯍꯥꯎꯋꯦ ꯑꯩ ꯆꯥꯔꯦꯕꯀꯣ ꯑꯗꯨꯗꯣ꯫ ꯑꯩꯈꯣꯏꯗꯒ ꯍꯧꯔ ꯍꯧꯔꯝꯃꯦꯕ꯫
ꯑꯥ꯫
ꯑꯗꯣ ꯑꯁ ꯃꯆꯨꯒꯁꯦ ꯉꯥꯛꯁꯪ ꯉꯥꯡꯒꯤꯅꯤꯍꯦ ꯑꯗꯨꯗꯤ꯫ ꯑꯗꯨꯅ ꯑꯃꯨꯛ ꯁꯤꯟꯗꯦ ꯍꯥꯎꯋꯦꯕꯁꯦ ꯆꯔꯀꯟ
ꯑꯣ ꯑꯗꯨꯒ ꯀꯩꯅꯣꯁꯦ ꯎ ꯁꯧꯒ꯭ꯔꯤ ꯑꯉꯥꯡꯕꯤꯁꯦ
ꯑꯥ
ꯀꯩꯅꯣꯗꯨꯗꯤ ꯁꯨꯃꯥꯏꯅ ꯑꯩꯈꯣꯏꯅꯒ ꯁꯧꯒꯔꯤ ꯑꯁꯪꯕꯁꯤꯗꯤ ꯍꯩ ꯃꯍꯩꯗꯒ ꯍꯥꯏꯗꯤ ꯑꯩꯈꯣꯏꯅ ꯀꯔꯤ ꯍꯥꯏꯅꯤ ꯃꯥꯒꯤ ꯁꯨꯞ ꯑꯃ ꯃꯩ ꯃꯥꯔꯅꯦꯕ ꯊꯛꯄ ꯁꯥꯒꯠꯂꯛꯄꯁꯤꯗ ꯊꯛꯄꯒ ꯌꯥꯕ ꯂꯩꯗꯅ
ꯑꯥ
ꯁꯦꯡꯕꯁꯦ ꯑꯩꯗꯤ ꯑꯁꯪꯕꯒꯤꯗꯤ ꯊꯛꯇ꯭ꯔꯤ ꯀꯩꯅꯣ ꯇꯧꯔꯍꯦ ꯑꯗꯨꯒ ꯑꯉꯥꯡꯕꯁꯗꯤ ꯊꯛꯑꯦ ꯍꯥꯏꯕꯗꯤ ꯗꯨꯀꯥꯟꯗꯒ ꯂꯨꯄꯥ ꯌꯥꯡꯈꯩꯒ ꯄꯤꯔꯒ ꯌꯣꯜꯂꯦꯕ ꯃꯣꯏꯒꯤ ꯍꯥꯏꯗꯤ ꯒ꯭ꯂꯥꯁ ꯅꯦꯛꯅꯤ ꯒ꯭ꯂꯥꯁ ꯑꯁꯥꯡꯕ ꯑꯝꯗ
ꯑꯥ ꯑꯥ
ꯍꯥꯏꯗꯤ ꯁꯥꯒꯠꯂꯛꯄꯅꯤꯅ ꯑꯗꯨꯝ ꯑꯩꯈꯣꯏꯁꯨ ꯂꯝꯕꯤ ꯂꯝꯒꯥꯡ ꯆꯠꯄ ꯀꯥꯟꯗ ꯍꯥꯏꯗꯤ ꯑꯁꯤꯟꯕ ꯑꯃ ꯀꯔꯤ ꯑꯃ ꯃꯍꯤ ꯑꯃ ꯊꯛꯅꯤꯡꯉꯛꯄꯗꯣ
ꯑꯥ
ꯃ ꯑꯁ ꯍꯥꯎꯕꯅꯤ
ꯍ ꯑꯗꯨꯗꯤ ꯑꯗꯨ ꯑꯗꯨꯗꯤ ꯑꯩ ꯊꯛꯇ꯭ꯔꯤ ꯑꯗꯨꯗꯤ ꯈꯪꯗꯤ
ꯑꯁ ꯍꯥꯎꯕꯅꯦ ꯅꯣꯡꯃ ꯂꯥꯛꯑꯣ ꯑꯁꯤꯗ ꯑꯩ ꯄꯨꯊꯣꯛꯑꯒ ꯊꯥꯍꯟꯒꯦ ꯑꯃ ꯑꯁ ꯑꯗꯨꯒꯤ ꯃꯍꯥꯎꯗꯅ ꯁꯨꯡꯀꯥꯎ ꯀꯥꯎꯔꯣꯏ ꯅꯪ
ꯂꯥꯛꯀꯦ ꯂꯥꯛꯀꯦ ꯑꯗꯨꯗ ꯊꯧꯎꯁꯤ
ꯉꯁꯤ ꯅꯣꯡꯃꯁꯤꯕꯨ ꯀꯩ ꯀꯩ ꯇꯧꯔꯒ ꯍꯧꯈꯤꯒꯦꯂ ꯅꯪꯕꯣ ꯉꯁꯤ ꯅꯣꯡꯃꯒꯤ
ꯑꯁ ꯈꯪꯈꯤꯦꯗ ꯁꯨꯝ ꯁꯨꯝ ꯆꯥꯎꯁꯜꯂꯛꯄꯅꯦ ꯃꯊꯥ ꯁꯥꯏ ꯄꯩꯁꯥ ꯊꯣꯛꯄꯒꯤ ꯂꯝ ꯕꯤꯅ ꯂꯩꯔꯛꯇꯕꯅꯦ ꯉꯁꯥꯏ ꯅꯣꯉꯥꯟꯕꯗꯒꯤ ꯈꯔ ꯁꯥꯟꯅꯔꯨ ꯑꯗꯒꯤ ꯈꯔ ꯆꯥꯔꯦ
ꯑꯣ
ꯇꯨꯝꯃꯛꯄꯗꯗꯤ ꯅꯨꯡꯗꯥꯡ ꯋꯥꯏꯔꯝꯃꯨꯛ ꯇꯥꯔ ꯂꯩꯔꯝꯃꯦ
ꯑꯣꯥ
ꯃꯇꯝ ꯂꯦꯟꯐꯝ ꯋꯥꯔꯦꯕ ꯍꯧꯖꯤꯛꯁꯦ ꯑꯃꯨꯛ ꯃꯇꯝ ꯂꯦꯟꯐꯝ ꯂꯩꯇꯗꯅ ꯑꯃꯨꯛ ꯂꯝꯄꯥꯛ ꯊꯣꯛꯑꯒ ꯑꯉꯥꯡ ꯃꯌꯥꯝꯁ ꯁꯥꯟꯅꯕꯗꯣ ꯑꯃꯨꯛ ꯌꯦꯡꯉꯨꯔꯦ ꯑꯗꯩꯗꯤ ꯍꯜꯂꯛꯑꯦ ꯍꯜꯂꯛ ꯑꯃꯨꯛ ꯆꯥꯡ ꯑꯃꯨꯛ ꯊꯣꯡꯉꯦ ꯑꯗꯨ ꯍꯧꯖꯤꯛꯇ ꯂꯣꯏꯔꯛꯇ ꯉꯥꯏꯔꯦ ꯆꯥꯕ ꯆꯥꯕ ꯈꯣꯠꯄ ꯇꯧꯔꯒ ꯍꯧꯖꯤꯗ ꯂꯣꯏ ꯇꯉꯥꯏꯗ ꯂꯩꯔꯝꯃꯦ ꯅꯪ
ꯋꯥꯀꯤꯡꯒꯥꯗꯤ ꯆꯠꯇ꯭ꯔꯕꯣ ꯅꯪꯕꯣ
ꯆꯠꯇ꯭ꯔꯦꯗ
ꯑꯦꯁ ꯀꯩꯅꯣꯗꯤ ꯁꯥꯟꯅꯕꯗꯤ ꯅꯣꯏꯒꯤ ꯑꯗꯨꯝ ꯀꯝꯃ꯭ꯌꯨꯅꯤꯇꯤ ꯍꯣꯜꯗꯨꯗ ꯁꯥꯟꯅꯩꯔꯥ ꯅꯠꯇ꯭ꯔ ꯀꯥꯏ ꯁꯥꯟꯅꯩꯅꯣ
ꯑ ꯀꯝꯃꯨꯅꯤꯇꯤ ꯍꯣꯜꯗꯨꯗ ꯁꯥꯟꯅꯩꯅꯦ
ꯑꯁ ꯍꯥꯏꯗꯤ ꯊꯥꯏꯅꯒꯤ ꯑꯗꯨꯃꯥꯏꯅꯒ ꯃꯤ ꯃꯌꯥꯝꯒ ꯊꯣꯛꯂꯛꯇꯅ ꯑꯉꯥꯡ ꯅꯨꯕꯤ ꯃꯌꯥꯝꯒ ꯌꯦꯡꯗꯅ ꯅꯣꯏꯗꫭ ꯅꯨꯡꯉꯥꯏꯔꯝꯅꯤꯅꯦ ꯍꯥꯏꯗꯤ ꯅꯦꯛꯁꯀ ꯊꯣꯛꯅꯗꯅ ꯃꯊꯪ ꯃꯊꯪꯒ ꯉꯥꯏꯍꯜꯂꯒ ꯑꯃꯨꯛꯀ ꯄꯣꯒꯗꯤ ꯁꯥꯟꯅ ꯐꯪꯗꯕꯩ ꯃꯑꯣꯡ ꯍꯣꯏ ꯁꯥꯟꯅꯕꯗꯤ ꯑꯅꯤꯅꯤ ꯁꯥꯟꯅꯕ꯭ꯔꯣ ꯅꯠꯇ꯭ꯔꯒ ꯑꯃ ꯃꯝ ꯈꯛꯇ ꯁꯥꯟꯅꯕ꯭ꯔꯣ
ꯃꯤ ꯑꯅꯤꯅꯤ ꯁꯥꯟꯅꯩꯌꯦ ꯃꯤꯗꯣ ꯌꯥꯝ ꯌꯥꯝꯃꯦꯕ ꯍꯧꯖꯤꯛꯇꯣ ꯑꯗꯨꯗꯨꯅ ꯃꯤꯗꯣ ꯑꯞ ꯑꯇꯣꯞꯄ ꯂꯝꯗꯩꯁꯨ ꯂꯥꯛꯑꯒ ꯁꯥꯟꯅꯕ ꯑꯗꯨꯗꯨꯅ ꯑꯅꯤ ꯑꯅꯤ ꯁꯥꯟꯅꯩ ꯑꯁ ꯑꯝꯇ ꯑꯗꯨꯗꯒ ꯀꯥꯍꯧꯗ꯭ꯔꯗꯤ ꯏꯕꯣ ꯍꯣꯔꯦꯟꯕꯧ ꯁꯥꯟꯅ ꯐꯪꯉꯣꯏꯗꯣꯏꯁꯤ ꯍꯧꯖꯤꯛꯁꯨꯝ ꯍꯧꯖꯤꯛꯅ ꯍꯦꯟꯅ ꯃꯤ ꯌꯥꯝꯈꯠꯂꯦꯕ ꯍꯥꯏꯗꯤ ꯁꯥꯕꯅꯤꯅꯀꯣ ꯃꯤꯁꯤꯡꯁꯦ ꯉꯟꯅ ꯉꯟꯅ ꯑꯌꯨꯛ ꯉꯟ ꯉꯟꯅ ꯍꯧꯒꯠꯅꯔꯦꯕ ꯑꯗꯨ ꯍꯛꯆꯥꯡ ꯁꯥꯖꯦꯟ ꯑꯣꯏꯅꯕꯅ ꯃꯣꯏ ꯂꯥꯛꯑꯦ ꯑꯗꯨꯗꯨꯒ ꯁꯥꯟꯅꯩ ꯁꯥꯟꯅꯃꯤꯅꯩ ꯐꯖꯅ ꯑꯝ ꯅꯪꯕꯨ ꯀꯃꯥꯏ ꯀꯃꯥꯏ ꯇꯧꯔꯤꯒꯦ ꯆꯥꯛ ꯏꯁꯤꯡ ꯆꯥꯔꯕꯣ
ꯑꯁ ꯑꯩ ꯅꯉꯣꯟꯗ ꯍꯥꯏꯗꯨꯗꯤ ꯉꯁꯥꯏꯁꯨ ꯍꯥꯏꯈ꯭ꯔꯦ ꯆꯥꯛꯄꯨꯗꯤ ꯊꯣꯡ ꯂꯣꯏꯔꯦ ꯆꯥꯛꯁꯦ ꯑꯅꯧꯕ ꯆꯦꯡ ꯑꯃ ꯉꯁꯤ ꯇꯦꯁ ꯇꯧꯒꯦꯅ ꯂꯩꯔꯛꯄꯅꯦ
ꯑꯣ
ꯊꯥꯏꯅꯗꯒꯤꯗꯤ ꯑꯩꯈꯣꯏꯅ ꯆꯥꯔꯛꯄꯗꯤ ꯑꯗꯨꯝ ꯑꯌꯥꯝꯕ ꯆꯦꯡꯕꯨꯗꯤ ꯆꯥꯔꯦꯕ ꯑꯈꯣꯏꯅ ꯑꯩꯅ ꯉꯁꯤ ꯊꫭꯡꯏ ꯆꯦꯡꯁꯤꯅ ꯊꯣꯏꯕꯤ ꯀꯧꯋꯦꯕ
ꯑꯣ
ꯉꯔꯥꯡ‌ ꯅꯍꯥꯟꯗꯤ ꯑꯩꯈꯣꯏꯅ ꯈꯝꯕ ꯗꯔꯝ ꯀꯥꯏꯅ ꯑꯈꯣꯏꯅ ꯃꯌꯥꯝ ꯆꯥꯔꯦꯗꯅ ꯎꯒꯤ ꯑꯁꯤꯒꯤ ꯊꯣꯏꯕꯤꯁꯦ ꯃꯍꯥꯎ ꯌꯥꯝ ꯂꯩꯌꯦꯅ ꯀꯤꯂꯣꯗ ꯂꯨꯄꯥ ꯁꯚꯦꯟꯇꯤ ꯇꯨ ꯄꯤꯌꯦ
ꯎꯝ
ꯂꯨꯄꯥ ꯍꯨꯝꯇꯔꯥꯅꯤꯊꯣꯏ ꯁꯤꯁꯦ ꯃꯍꯥꯎ ꯇꯪꯒꯦꯅ ꯗꯨꯀꯥꯟꯗ ꯌꯣꯜꯂꯝꯕ ꯍꯥꯏꯇꯥꯔꯦ
ꯑꯣ ꯇꯥꯡꯉꯤꯅꯦ ꯑꯗꯨꯗꯤ
ꯑꯁ ꯇꯥꯡꯉꯤ ꯑꯣ ꯇꯥꯡꯉꯦ ꯐꯧ ꯆꯦꯡꯁꯤꯕꯨꯗꯤ ꯑꯩꯈꯣꯏꯁꯨ ꯃꯔꯥꯡ ꯀꯥꯏꯅ ꯂꯧ ꯍꯤꯡꯒꫭꯜ ꯑꯗꯨꯝ ꯆꯥꯎꯕꯅꯤꯅ ꯑꯗꯨꯝ ꯃꯔꯥꯡ ꯀꯥꯏꯅꯕꯨꯗꯤ ꯂꯣꯛꯑ ꯊꯝꯃꯁꯨ ꯑꯩꯅ ꯉꯁꯤꯗꯣ ꯍꯦꯛ ꯇꯦꯁ ꯇꯧꯅꯤꯡꯕ ꯍꯥꯏꯇꯥꯔꯦ ꯃꯥ ꯃꯍꯥꯎꯗꯣ ꯍꯦꯛ ꯌꯦꯡꯅꯤꯡꯉꯛꯄ ꯍꯥꯏꯗꯤ ꯗꯨꯠ ꯑꯗꯨꯗꯒ ꯍꯥꯎꯔꯗꯤ ꯑꯩꯁꯨ ꯃꯊꯪ ꯑꯈꯣꯏꯒꯤ ꯂꯧꯔꯣꯛ ꯊꯥꯁꯨ ꯂꯥꯛꯑꯃꯤꯅ ꯑꯗꯨꯗ ꯍꯥꯎꯔ ꯗꯤ ꯃꯥꯒꯤ ꯆꯥꯔꯗꯣ ꯊꯤꯔꯒ ꯊꯥꯡꯁꯦ ꯈꯟꯕ ꯍꯥꯏꯇꯥꯔꯦ
ꯑꯣ
ꯃꯤꯅꯥ ꯍꯥꯏꯅ ꯀꯥꯟꯗꯗꯤ ꯌꯥꯝ ꯍꯥꯎꯏꯤ ꯈꯣꯠꯂꯤ ꯑꯗꯣ ꯁꯨꯝ ꯑꯈꯣꯏ ꯑꯗꯥꯗꯒꯤ ꯑꯍꯜ ꯂꯃꯟꯅꯤꯅ ꯍꯥꯏꯒꯥꯟꯗ ꯁꯤꯒꯤ ꯐꯥꯎꯕꯁꯦ
ꯑꯥ ꯑꯥ
ꯍꯥꯏꯗꯤ ꯃꯍꯥꯎ ꯂꯩꯔꯤ ꯃꯇꯤꯛ ꯁꯨꯃꯥꯏ ꯇꯧꯋꯦꯍꯕ ꯑ ꯐꯧ ꯑꯁꯤꯗꯕꯨ ꯍꯥꯎꯇꯕ ꯐꯧꯗꯗꯤ ꯀꯥ ꯍꯦꯟꯅ ꯇꯤꯟꯖꯤ ꯇꯥꯗꯦ ꯍꯥꯏꯌꯦꯕ ꯑꯗꯨꯒ ꯁꯤꯒꯤ ꯑꯍꯥꯎꯕ ꯐꯧꯖꯤꯗꯤ ꯇꯤꯟꯖꯦ ꯍꯥꯏꯗꯤ ꯑꯩꯈꯣꯏ ꯇꯤꯟ ꯍꯥꯏꯔ ꯋꯥꯏꯍꯤꯛ ꯃꯇꯣꯟ ꯆꯥꯕꯤ ꯆꯥꯔꯣꯡ ꯀꯤꯟꯗꯕꯤ ꯆꯥꯕ ꯇꯤꯜ ꯂꯩꯗꯅ ꯑꯁ ꯁꯨꯝꯕ ꯇꯤꯟꯖꯦ ꯌꯥꯝ ꯇꯥꯏ ꯍꯥꯏꯔꯤ ꯁꯦꯕꯥꯗꯤ ꯌꯥꯝ ꯆꯪꯉꯦ ꯏꯌꯦ
ꯑꯣ
ꯑꯗꯣ ꯑꯩꯅ ꯈꯜꯂꯤ ꯅꯪ ꯑꯃꯨꯛ ꯑꯩꯈꯣꯏꯒꯤꯗꯤ ꯌꯨꯝꯗꯨꯒ ꯅꯛꯅꯅ ꯂꯩꯔꯝꯃꯤꯅꯀꯣ
ꯑꯥ
ꯑꯈꯣꯏ ꯃ ꯍꯥꯏꯔꯦ ꯑꯩꯈꯣꯏ ꯄꯥ ꯍꯥꯏꯔꯦ ꯑꯗꯨꯝ ꯌꯨꯝꯗ ꯂꯩꯔꯦ ꯊꯕꯛ ꯏꯤꯡꯈꯥꯡ ꯆꯠꯊꯣꯛꯄꯗꯣ ꯆꯠꯊꯣꯛꯆꯔꯁꯨ ꯑꯧꯝ ꯁꯪꯕ ꯃꯇꯝ ꯀꯥꯟꯗꯝ ꯅꯨꯡꯇꯤꯒꯤ ꯍꯦꯛ ꯍꯥꯏꯗꯤ ꯃꯤꯠꯃꯥꯡꯗ ꯂꯩꯕ ꯄꯣꯠ ꯗ ꯍꯤꯡꯒꯣꯜ ꯍꯧꯕ ꯑꯩꯈꯣꯏꯒꯤ ꯄꯣꯠꯆꯩꯒꯨꯝꯕꯅꯦꯕ ꯌꯦꯡꯅꯤꯡ ꯃꯇꯝꯗ ꯌꯦꯡ ꯌꯥꯕꯗꯣ
ꯎꯝ
ꯅꯣꯡ ꯆꯥꯔ ꯅꯣꯡ ꯇꯥꯔꯛꯑꯦ ꯑꯗꯨꯝ ꯌꯨꯝꯗ ꯆꯪꯉ ꯂꯩ ꯌꯥꯏ ꯅꯨꯡꯁꯥ ꯁꯥꯔꯦ ꯌꯨꯝꯗ ꯆꯪꯉ ꯂꯩ ꯌꯥꯏ ꯔꯨꯝ ꯂꯥꯡꯀꯥꯟꯗ ꯍꯥꯏꯐꯦꯠ ꯍꯥꯏꯐꯦꯠ ꯌꯦꯡꯉꯒ ꯑꯗꯨꯝ ꯇꯧꯕꯅꯤꯅ ꯁꯤꯅ ꯍꯥꯎꯕꯨ ꯍꯥꯎꯔꯗꯤ ꯁꯤ ꯄꯣꯠꯁꯦ ꯊꯥꯒꯦꯅ ꯈꯜꯂꯤꯌꯦ ꯑꯩꯗꯤ
ꯌꯥꯏꯌꯦ ꯌꯥꯏꯌꯦ ꯊꯥꯒꯗꯝꯅꯦ ꯑꯍꯥꯎꯕ ꯄꯣꯠꯁꯦ ꯊꯥꯒꯗꯝꯅꯦ ꯁꯦꯕꯥꯕꯨꯗꯤ ꯈꯔ ꯀꯜꯂꯁꯖꯨꯀꯣ ꯂꯩꯔꯝꯕꯅꯤꯗ ꯁꯨꯝ
ꯑꯣ ꯇꯧꯔꯣ ꯑꯗꯨꯗꯤ ꯑꯩꯁꯨ ꯆꯥꯛꯁꯦ ꯑꯝꯇ ꯆꯥꯊꯣꯛꯀꯦ ꯄꯨꯛꯁꯦ ꯂꯥꯝꯕꯅꯥ ꯌꯥꯗ꯭ꯔꯦ
ꯍꯣ ꯍꯣ ꯑꯣ ꯑꯣ
ꯍꯣ ꯑꯪꯇꯝꯗ
ꯊꯥꯝ ꯊꯥꯝ
ꯎ